ꯍꯜꯂꯣ
ꯇꯥꯏꯀꯣ
ꯇꯥꯏ ꯇꯥꯏꯥꯏ ꯇꯥꯏ ꯇꯥꯏ
ꯇꯥꯡ ꯇꯥꯡ ꯇꯥꯏꯥꯡ
ꯆꯥꯛ ꯊꯣꯡꯂꯤ ꯍꯥꯏꯔꯒ
ꯆꯥꯛ ꯃꯣꯠ ꯂꯣꯏꯗ꯭ꯔꯤꯕꯣ ꯀꯌꯥꯝ ꯀꯨꯏꯅ ꯐꯪꯗꯕ
ꯎꯝ ꯌꯦꯟꯁꯥꯡꯗꯤ ꯑꯩꯒꯤ ꯑꯪꯀꯜꯅ ꯊꯣꯡꯉꯦ ꯆꯥꯛꯅ ꯏꯅꯥꯎ ꯅꯨꯄꯤ ꯅꯨꯄꯤ ꯑꯅꯤꯅꯦ ꯑꯩꯅꯦ ꯑꯩꯈꯣꯏ ꯌꯨꯝ ꯊꯣꯡꯕ
ꯀꯩ ꯑꯦꯟꯁꯥꯡ ꯄꯤꯛ ꯆꯔꯗ ꯈꯜꯂꯤꯅꯣ
ꯉꯔꯥꯡꯒꯤ ꯑꯣꯛꯁ ꯑꯣꯛ ꯑꯃ ꯍꯥꯠꯄꯅꯦꯕ ꯉꯔꯥꯡꯗꯣ ꯑꯗꯨꯁꯨ ꯂꯩꯌꯦ ꯑꯗꯨꯒ ꯉꯁꯤꯅ ꯑꯃꯨꯛꯀ ꯕꯣꯏꯂꯔ ꯑꯣꯏꯕ ꯃꯥꯜꯂꯦ ꯉꯁꯤꯗꯤ
ꯑꯣ ꯅꯨꯡꯉꯥꯏꯅꯤꯅꯦ ꯑꯗꯨꯝꯪ ꯀꯩꯗꯧꯉꯥꯏ ꯇꯝꯄꯥꯛꯃꯨꯛ ꯍꯟꯗꯣꯏꯔꯣ
ꯈꯪꯗꯅ
ꯉꯥꯏꯕꯗ ꯋꯥꯔꯦ ꯑꯩ
ꯅꯪ ꯆꯨ ꯂ ꯆꯨ ꯂꯥꯛꯇꯅꯦ
ꯂꯥꯛꯗꯧꯣꯔꯦ ꯑꯩ ꯂꯥꯛꯑꯒ
ꯑꯩ ꯔꯤꯝ ꯔꯤꯝꯁꯇꯁꯨ ꯑꯗꯨꯝ ꯉꯥꯏꯕꯅꯦꯡꯡꯡꯡꯡꯡꯡ ꯋꯅꯤꯗ
ꯌꯦꯁ ꯑꯃꯨꯛ ꯍꯟꯈ꯭ꯔꯒ
ꯎꯝ
ꯅꯪ ꯑꯃꯨꯛ ꯍꯟꯈ꯭ꯔꯕꯅꯤꯅ
ꯑꯗꯨꯗꯤꯅ ꯅꯪ ꯂꯥꯛꯃꯗꯕꯒꯤ
ꯇꯝꯄꯥꯛ ꯂꯥꯛꯄꯁꯦ ꯅꯣꯏꯗꯤ ꯏꯂꯥꯛꯑꯀꯣ ꯅꯣꯏꯒꯤꯗꯃꯛꯇꯤ ꯅꯛꯅꯏꯀꯣ
ꯎꯝ ꯇꯨ ꯍꯟꯗ꯭ꯔꯦꯠ ꯇꯨ ꯊ꯭ꯔꯤ ꯍꯟꯗ꯭ꯔꯦꯠ ꯃꯨꯛ ꯄꯥꯏꯔꯗꯤ ꯌꯥꯔꯦ ꯅꯠꯇꯦ ꯑꯦꯅꯤ ꯀꯩꯅꯣ ꯒꯥꯔꯤꯒꯤꯗ
ꯑꯗꯨꯒ ꯂꯝꯕꯤ ꯆꯠꯕꯁꯦ ꯄꯨꯡ ꯀꯌꯥꯒꯨꯝꯕ ꯆꯪꯕ꯭ꯔꯥ
ꯂꯥꯏꯟꯗ ꯆꯠꯂꯨꯗꯤ ꯄꯨꯡ ꯑꯃꯗꯤ ꯑꯗꯨꯝ ꯆꯪꯕꯅꯤ ꯄꯨꯡ ꯑꯃ ꯃꯈꯥꯏ
ꯑꯗꯨ ꯈꯛꯀꯣ ꯌꯥꯝ ꯂꯩꯀꯣ ꯑꯗꯨꯗꯤ ꯑꯞ ꯗꯥꯎꯟ ꯇꯧꯕ ꯌꯥꯅꯤꯀꯣ ꯉꯁꯤ ꯂꯥꯛꯑꯅꯤ
ꯌꯥꯏ
ꯎꯝ ꯑꯗꯨꯗꯤ ꯑꯗꯨꯝ ꯑꯗꯨ ꯀꯣꯏꯕ ꯂꯥꯞꯄ ꯃꯇꯝꯗ ꯋꯅꯤꯗ ꫪ ꯌꯥꯏꯀꯣ ꯑꯩ ꯂꯥꯛꯑꯗꯤ
ꯑꯁ ꯁꯤꯗ ꯆꯁꯤꯠ ꯦ ꯐꯣꯟ ꯊ ꯔꯤ ꯂꯩꯦꯇ ꯗꯔꯝꯗ ꯐꯣꯜ ꯍꯥ ꯗꯁ ꯔꯝ
ꯅꯒ
ꯎꯝ
ꯑꯞ ꯗꯥꯎꯟ ꯇꯧꯕ ꯌꯥꯏꯅ ꯑꯗꯨꯗꯤ
ꯑꯦ ꯑꯗꯨ ꯆ
ꯑꯗꯨ ꯅꯪ ꯂꯥꯛꯀꯗꯧꯕ ꯅꯨꯃꯤꯠꯁꯤ ꯅꯪꯁꯨ ꯈꯪꯗꯕ
ꯎꯝ ꯆꯒ ꯃꯌꯥ
ꯑ
ꯂꯥꯝꯃꯦ ꯂꯥꯝꯃꯦ
ꯅꯪ ꯅꯪꯕꯨ ꯅꯠꯇꯦ ꯑꯩꯒꯤ ꯑꯩꯅ ꯑꯩꯒꯤ ꯑꯪꯀꯜ ꯃꯆꯥ ꯅꯨꯨꯄꯥꯉꯣꯟꯗ
ꯍ ꯀꯩꯅꯣꯅꯦ ꯅꯪꯁꯦ
ꯇꯒꯥ
ꯍꯥꯥ
ꯗꯧꯔꯒꯦ
ꯏꯁ ꯌꯥꯗꯦ ꯍꯥꯏꯕꯅꯤꯀꯣ
ꯑꯩ ꯀꯗꯧꯔꯦ ꯑꯩ ꯀꯗꯧꯔꯦ
ꯑꯩꯅ ꯌꯥꯗꯦ ꯍꯥꯏꯕꯅꯤ
ꯑꯩꯈꯣꯏꯅꯤ ꯄꯥꯔꯁ ꯁꯣꯟꯅꯕ ꯃꯇꯝꯗ ꯀꯔꯤ ꯄꯤꯖꯒꯗꯕ ꯑꯩꯉꯣꯟꯗ
ꯑꯣꯇꯣ ꯄꯥꯁ
ꯇꯟꯂꯦ
ꯑꯗꯨꯗꯤ ꯀꯣ
ꯎ
ꯀꯔꯤ ꯄꯥꯝꯕ꯭ꯔꯥ ꯏꯁꯥ ꯏꯁꯥ ꯄꯤ ꯆꯥꯎꯔꯥ ꯏꯁꯥꯃꯛ
ꯂꯣꯏꯔꯦ ꯅꯪꯁꯨ ꯀꯔꯃꯥꯏꯅ ꯆꯠꯀꯗꯕꯅꯣ
ꯈꯪꯗꯦꯠ ꯆꯠ ꯂꯩ
ꯀꯔꯝ ꯍꯥꯏꯅ ꯅꯪꯉꯣꯟꯗ ꯄꯥꯔꯗꯤ ꯅꯪ ꯊꯤꯈ꯭ꯔꯅꯤ
ꯀꯩ ꯆꯥꯗꯕ ꯌꯥꯕ ꯂꯩꯌꯦ
ꯈꯪꯗꯤꯌꯦ
ꯑꯩꯁ ꯅ ꯑꯉꯥꯡ ꯑꯣꯏꯕꯩꯅꯤ
ꯎꯝ ꯎꯝ ꯑꯩꯅꯗꯤ ꯁꯤꯡꯖꯨ ꯄꯤꯖꯈ꯭ꯔꯕꯅꯦ ꯑ ꯑꯗꯨꯒ ꯅꯪꯅꯗꯤ ꯎ
ꯏꯁꯥ
ꯀꯔꯤꯅꯣ ꯀꯔꯝꯃꯥꯏꯅ ꯅꯪꯅ ꯊꯝꯃꯣꯏꯁꯤ ꯇꯦꯡ ꯍꯥꯏꯕꯗꯨ ꯑꯗꯨꯅꯤ ꯅꯪꯅ ꯊꯝꯃꯣꯏ ꯁꯦꯡꯅ ꯄꯤꯖꯅꯤꯡꯕꯗ ꯑꯥ
ꯂꯩꯔꯦ ꯑꯗꯨꯗꯤ ꯑꯃ
ꯀꯔꯤ
ꯍꯥꯏꯗꯣꯔꯣꯏ ꯁꯔꯄ꯭ꯔꯥꯏꯖ
ꯏꯁ ꯌꯥꯔꯦ ꯑꯩꯒꯤꯗꯤ ꯍꯥꯏꯗꯣꯛꯂꯒꯥ ꯀꯗꯣ
ꯀꯔꯤꯕ ꯍꯥꯏꯕꯥ
ꯍꯥꯏꯔꯛꯑꯣ ꯍꯥꯏꯔꯣ ꯍꯥꯏꯔꯣ
ꯁꯥ ꯑꯍꯥꯎꯕ ꯄꯤꯖꯒꯦ
ꯀꯔꯤ ꯁꯥ
ꯃꯤꯒꯤ ꯁꯥ
ꯀꯔꯤꯅꯣ ꯆꯨꯔꯣꯟ ꯐꯔꯣꯟ ꯉꯥꯡꯒ ꯂꯩꯗꯅ ꯃꯤꯕꯨ ꯀꯃꯥꯏꯅ ꯆꯥꯡꯒꯅꯣ
ꯁꯟ ꯃꯅꯨꯡꯁ ꯐꯖꯅ ꯊꯣꯡꯕꯤꯒꯦ
ꯎꯝ ꯅꯪꯅ ꯍ
ꯐꯖꯅ ꯊꯣꯡꯉꯒꯀꯣ ꯅꯪꯕꯨ ꯉꯥꯏꯔꯅꯦꯕꯀꯣ
ꯑꯥ ꯑꯁ ꯑꯩ ꯉꯔꯥꯡ ꯍꯩꯒ꯭ꯔꯨ ꯍꯦꯛꯄ ꯀꯥꯕꯒꯤ ꯁꯤꯗꯧꯔꯦ ꯅꯥꯔꯦ ꯏꯁꯥꯁꯦ
ꯑꯩ ꯍꯩꯒ꯭ꯔꯨ ꯌꯥꯝ ꯄꯥꯝꯕꯅꯦ
ꯍꯥꯏꯕꯨ ꯍꯦꯛꯄ ꯀꯥꯕꯒꯤꯅꯦ ꯍ
ꯍꯣꯏ
ꯃꯈꯣꯡꯗꯣ ꯄꯠꯇ꯭ꯔꯦ ꯄꯇ꯭ꯔꯦ ꯅꯣꯡꯕ ꯑꯗꯨꯅ
ꯑꯩ ꯍꯩꯒ꯭ꯔꯨ ꯌꯥꯝ ꯄꯥꯝꯃꯦꯕ
ꯎꯝ
ꯅꯣꯏ ꯅꯣꯏ ꯌꯥꯝ ꯄꯥꯜꯂꯤꯔꯣ
ꯄꯥꯂꯦ ꯑꯗꯣ ꯍꯧꯖꯤꯛꯇꯤ ꯌꯥꯝ ꯃꯇꯝ ꯑꯣꯏꯕꯗꯤ ꯅꯠꯇ꯭ꯔꯤꯕꯀꯣ ꯑꯗꯨꯒꯤ ꯀꯩꯅꯣ ꯇꯧꯋꯦ ꯀꯔꯝꯍꯥꯏ ꯍꯥꯏꯒꯅꯤ ꯑ ꯍ ꯈꯇꯛ ꯈꯠꯇꯛ ꯇꯧꯗ ꯆꯥꯎꯗꯤ ꯆꯒ
ꯑꯣ ꯑꯗ‌ꯣ ꯅꯣꯏ ꯌꯨꯝꯗꯁꯨ ꯂꯩꯕ꯭ꯔꯥ
ꯑꯣ ꯅꯣꯏꯒꯤ ꯌꯨꯝꯗꯗꯤ ꯂꯩꯇꯦ
ꯂꯩꯇꯦ ꯑꯩꯈꯣꯏꯗꯤ ꯆꯤꯡꯗꯁꯨ ꯅꯁꯨ ꯅꯠꯇꯦ
ꯑꯣꯟ ꯅꯣꯏ ꯇꯝꯄꯥꯛꯀꯤꯔꯣ
ꯎꯝ ꯀꯣꯏꯗ ꯄꯨꯨꯡꯅꯤ
ꯆꯥꯎꯕ꯭ꯔꯥ ꯅꯣꯏ ꯇꯝꯄꯥꯛꯇꯣ
ꯍ
ꯑꯗꯨ ꯇꯝꯄꯥꯛꯇ ꯍꯩ ꯄꯥꯜꯂꯗꯤ ꯌꯥꯝ ꯄꯥꯜꯂꯨꯁꯤꯗꯤ
ꯌꯥꯎ
ꯑꯣ
ꯑꯩꯗꯤ ꯍꯩꯒ꯭ꯔꯨꯁꯦ ꯌꯥꯝ ꯍꯥꯎꯋꯏꯅꯦ
ꯍꯋꯦ
ꯎꯝ ꯍꯩꯗꯗꯤ ꯃꯥꯁꯨ ꯃꯒꯨꯟ ꯂꯩꯕ ꯑꯃꯅꯦ ꯑꯗꯨꯒ ꯆꯝꯄ꯭ꯔꯥꯁꯨ ꯍꯥꯎꯋꯦ
ꯎꯝ
ꯍꯥꯏꯗꯤ ꯑꯁꯤꯟꯕ ꯌꯥꯝ ꯄꯥꯝꯃꯤꯗ
ꯃꯤ ꯎꯝ ꯃꯤꯒꯤ ꯃꯀꯣꯟꯣꯟ ꯅꯪ ꯑꯩꯒ ꯀꯟ ꯃꯥꯟꯅ ꯗꯕꯒꯨꯝ ꯃꯥꯏ
ꯀꯩꯑꯕ
ꯅꯪ
ꯎꯝ
ꯍꯩꯁꯨ ꯃꯥꯟꯅꯥꯏ ꯍꯥꯏꯕ
ꯑꯣꯏ
ꯎꯝ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
ꯍꯥꯏꯔꯛꯑꯣ ꯍꯥꯏꯔꯛꯑꯣ
ꯑꯗꯨꯝ ꯃꯔꯔ ꯑꯅ
ꯍ‌ꯦꯅꯧꯁꯨ ꯄꯥꯝꯃꯦ ꯑꯩꯗꯤ ꯇꯥꯏꯀꯣ ꯍꯩ ꯀ꯭ꯔꯨꯗ ꯁꯤꯡ ꯈꯔ ꯌꯥꯎꯔꯅꯤ ꯑꯗꯨꯒ ꯃꯦꯠꯈꯥꯏꯒꯗꯕꯀꯣ ꯑꯁ ꯊꯨꯝ ꯍꯥꯞꯄꯣ ꯆꯤꯅꯤ ꯈꯤꯇꯪ ꯍꯥꯞꯄꯣ ꯍꯪꯒꯝ ꯃꯍꯤꯗꯣ ꯍꯥꯞꯄꯣ ꯆꯥꯔꯣ ꯂꯣꯏꯔꯦꯟ ꯀꯨꯍꯥꯎ